ꯑꯥ
ꯎꯝ ꯇꯥꯕ꯭ꯔꯣ
ꯍꯣꯏ ꯇꯥꯔꯦ ꯀꯩꯗꯧꯔꯤꯅꯣ
ꯇꯧꯔꯤꯅꯣ ꯍꯧꯖꯤꯛ ꯍꯦ ꯐꯝꯃꯤ ꯆꯥꯛ ꯆꯥꯕ ꯎꯝ ꯆꯥꯛ ꯆꯥꯕ ꯍꯜꯂꯛꯑꯒ ꯑꯩꯁꯨ ꯏꯟꯖꯥꯡ ꯍꯥꯥꯎꯇꯕꯩ ꯋꯥꯈꯟ ꯋꯥꯔꯤꯌꯦ
ꯏꯟꯖꯥꯡ ꯍꯥꯎꯇ꯭ꯔꯗꯤ ꯑꯁ ꯃꯥꯏꯀ ꯃꯨꯠꯈ꯭ꯔꯦ ꯑꯩꯈꯣꯏꯗ
ꯑꯣ ꯍꯦ ꯍꯦ ꯍꯦ
ꯃꯥꯏ ꯃꯨꯠꯈ꯭ꯔꯦ
ꯏꯟꯖꯥꯡ ꯍꯥꯎꯇꯕꯅꯤꯅ ꯄꯨꯛꯁꯨ ꯊꯟꯅ ꯆꯥꯔꯛꯇꯕꯒꯤ ꯎꯝ ꯕꯣꯜ ꯋꯥꯅ ꯁꯥꯟꯔꯒ ꯏꯟꯖꯥꯡ ꯍꯥꯎꯔꯝꯗꯕꯒꯤ ꯋꯥꯔꯦ
ꯀ꯭ꯔꯤ ꯑꯦꯟꯖꯥꯡ ꯀ꯭ꯔꯤ ꯑꯦꯟꯖꯥꯡ ꯄꯤꯕ꯭ꯔꯣ
ꯗꯥꯜꯅꯦ ꯗꯥꯜ ꯃꯨꯁꯣꯔꯤ ꯍꯥꯏꯕ꯭ꯔꯥ
ꯑꯣ
ꯑꯗꯨꯅꯦ ꯑꯗꯨ ꯈꯛꯇꯗ ꯀꯥꯡꯍꯧ ꯑꯃꯗꯤ ꯄꯤꯌꯦ ꯍꯥꯎꯇꯕ ꯃꯣꯏ ꯀꯥꯡꯍꯧꯗꯣ
ꯍꯣꯏ
ꯆꯥꯗꯦꯗ ꯑꯁ ꯋꯥꯗꯤ ꯋꯥꯕꯖꯅꯤ ꯏꯟꯖꯥꯡ ꯍꯥꯎꯇꯕꯖꯤꯖꯨ
ꯍꯣꯏ ꯏꯟꯖꯥꯡ ꯍꯥꯎꯇ꯭ꯔꯗꯤ ꯁꯨꯨꯃꯥꯏ ꯇꯧꯕꯅꯤ ꯀꯞꯅꯤꯡꯅ ꯃꯔꯛ ꯃꯔꯛꯇ ꯐꯥꯎꯕꯅꯦ ꯍꯣꯏ
ꯑꯍꯥ ꯑ ꯃꯥꯅꯤ ꯃꯥꯅꯤ ꯑꯗꯨꯒ ꯉꯔꯥꯡꯅ ꯑꯩꯈꯣꯏ ꯌꯦꯟ ꯊꯣꯡꯕꯅꯦꯕ ꯑꯗꯨ ꯆꯥꯛ ꯂꯥꯝꯃꯟꯕꯒꯤ ꯑꯃꯨꯛ ꯇꯥꯛ ꯑꯃꯨꯛ ꯃꯌꯥꯝ ꯆꯥꯁꯤꯜꯂꯒ ꯑꯃꯨꯛ ꯋꯥꯕ ꯆꯥꯛ
ꯑꯥ
ꯆꯥꯛ ꯆꯥꯔꯁꯨ ꯋꯥꯕ ꯆꯥꯗ꯭ꯔꯒꯅ ꯍꯥꯎꯗꯕꯩ ꯋꯥꯕ
ꯑꯗꯨꯅꯦ ꯌꯥꯝ ꯆꯥꯔꯁꯨ ꯋꯥꯕꯀꯣ
ꯑꯥ
ꯑꯥ ꯂꯥꯝꯔꯁꯨ ꯂꯥꯝ ꯑꯃꯨꯛꯀ ꯂꯥꯝꯔꯗꯤ ꯂꯥꯝꯔꯁꯨ ꯋꯥꯕ ꯑꯁ ꯈꯪꯗꯦ ꯃꯤꯁꯦ
ꯕꯣꯜ ꯌꯦꯡꯕ꯭ꯔꯣ
ꯈꯪꯗ꯭ꯔꯦ
ꯍꯥ ꯕꯣꯜ ꯌꯦꯡꯍꯧꯕ꯭ꯔꯣ ꯉꯔꯥꯡꯗꯣ
ꯑꯁ ꯌꯦꯡꯉꯦꯅ ꯑꯗꯨꯗ ꯌꯦꯡꯗꯗꯤ
ꯑꯥ ꯅꯨꯡꯥꯏꯇ꯭ꯔꯥ ꯍꯔꯥꯎꯇ꯭ꯔꯥ
ꯍꯣꯏ ꯌꯦꯡꯗꯕ ꯃꯤꯗꯣ ꯑꯁ ꯄꯥꯝꯃꯨꯋꯦ ꯃꯣꯏꯒꯤ
ꯃꯣꯏꯒꯤ ꯂꯩꯕꯥꯛ ꯊꯤꯈ꯭ꯔꯦ ꯑꯗꯣ ꯃꯦꯠꯁꯇ ꯎꯗꯕꯁꯤꯡꯗꯤ ꯀꯣ
ꯑꯥ ꯑꯥ
ꯌꯦꯡꯉꯣ ꯐꯖꯕꯗꯣ
ꯑꯦ ꯑꯩꯗꯤ ꯑꯁ ꯉꯁꯤꯗꯤ ꯁꯣꯏꯔꯔꯣꯏ ꯑꯥꯔꯖꯦꯟꯇꯤꯅꯥꯁꯦ ꯊꫭꯛꯈ꯭ꯔꯅꯤ ꯈꯜꯂꯝꯕꯅꯦꯕ ꯂꯥꯁ
ꯌꯦꯁ ꯌꯦ ꯑꯗꯨꯒꯤꯅꯤ ꯑꯩꯗꯤ ꯐꯥꯔꯁ ꯒꯣꯜꯗꯨ ꯇꯦ ꯌꯦꯡꯍꯥꯎꯗꯦ ꯍꯥꯏꯕꯗꯤ ꯑꯁ ꯑꯩꯁꯦ ꯋꯥꯃꯟꯕꯒꯤꯀꯣ ꯏꯁꯥꯁꯦ ꯋꯥꯕꯒꯨꯝ ꯇꯥꯎꯈ꯭ꯔꯦꯗꯅ ꯑꯗꯨꯒꯤ ꯑꯁ ꯋꯥꯕꯒ ꯑꯥꯍ ꯇꯣꯛꯔꯒꯦ ꯉꯥꯏꯍꯥꯛ ꯂꯩꯁꯤꯔ ꯇꯣꯛꯔꯁꯤꯔꯅ ꯃꯤꯅꯤꯠ ꯑꯅꯤ ꯑꯍꯨꯝ ꯇꯥꯎ ꯐꯣꯟ ꯌꯦꯡꯕ ꯃꯇꯨꯡꯗ ꯑꯁ ꯆꯥꯟꯕ ꯋꯥꯝꯅꯤꯗ ꯁꯦꯀꯦꯟꯗꯤ ꯎ ꯃꯣꯏꯗꯣ ꯐꯛ
ꯑꯥ
ꯉꯍꯥꯎ
ꯑꯥ ꯅꯪꯁꯦ ꯊꯥꯗꯤ ꯊꯥꯖꯗ꯭ꯔꯕꯅꯦ ꯅꯪꯁꯨ ꯉꯁꯤꯗꯤ ꯑꯣꯏꯔꯣꯏꯅ ꯊꯥꯖꯗ꯭ꯔꯕꯅꯦꯕ ꯎꯝ
ꯁꯨꯃꯥꯏꯅ ꯇꯥꯎꯋꯦ
ꯑꯩꯁꯨ ꯉꯁꯤꯗꯤꯅꯦ ꯉꯔꯥꯡꯒꯤꯗꯨꯗꯤ ꯊꯥꯖꯗ꯭ꯔꯕꯅꯦ ꯑꯁ ꯉꯁꯤꯗꯤ ꯁꯣꯏꯔꯔꯣꯏꯅ ꯇꯧꯔꯒ ꯃꯣꯏꯒꯤ ꯃꯤꯝꯁ ꯃꯌꯥꯝꯗꯣ ꯀꯔꯤꯗ
ꯑꯗꯨꯅꯦ
ꯈꯥꯛꯑꯒ ꯑꯗꯨꯈꯣꯏꯗ ꯉꯁꯤꯖꯨ ꯃꯦꯁꯤꯁꯦ ꯌꯥꯎꯔꯗꯤ ꯉꯁꯤꯗꯤ ꯁꯣꯏꯗ꯭ꯔꯦꯅ ꯈꯜꯂꯝꯕꯅꯦꯕ
ꯍꯣꯏ ꯑꯁ ꯑꯗꯨꯒ ꯑꯃꯨꯛꯀ ꯆꯟꯕꯗꯨꯗꯤ ꯑꯁ ꯍꯔꯥꯎꯕꯗꯣ ꯑꯩꯈꯣꯏꯒꯤ ꯍꯔꯥꯎꯕꯗꯨꯗꯤ ꯀꯔꯤ ꯍꯥꯏꯁꯤꯔ ꯑꯦꯛꯁꯄ꯭ꯔꯦꯁ ꯇꯧꯕ ꯉꯝꯗꯦ ꯌꯥꯝ ꯍꯔꯥꯎꯃꯟꯕꯒꯤ
ꯑꯗꯨ ꯃꯣꯏ ꯑꯣꯄꯣꯅꯦꯟꯁꯦ ꯃꯊꯪ ꯃꯊꯪꯗꯤ ꯍꯦꯟꯅ ꯍꯦꯟꯅ ꯂꯨꯕꯈꯣꯏ ꯐꯪꯉꯦꯅꯦ
ꯍꯣꯏ ꯍꯣꯏ ꯆꯨꯝꯃꯦ ꯍꯥꯏꯕꯗꯤ ꯑꯗꯨꯗꯤ ꯁꯤꯃꯤ ꯐꯥꯏꯅꯦꯜꯅ ꯅꯤꯅꯀꯣ꯫
ꯎꯝ ꯑꯇꯔꯗꯤꯛꯅ ꯑꯃꯨꯛ ꯏꯁꯄꯦꯟꯒ ꯁꯥꯟꯅꯔꯅꯤ꯫
ꯍꯣꯏꯅꯤꯁꯦ꯫ ꯀꯤꯕꯗꯣ ꯑꯁ ꯄꯦꯅꯥꯜꯇꯤꯒ ꯄꯤꯔꯗꯤꯅ꯫ ꯑꯗꯨꯒ ꯁꯦꯀꯦꯟ ꯍꯥꯐꯇꯗꯤ ꯈꯔ ꯐꯥꯈ꯭ꯔꯦ꯫
ꯍꯣꯏ ꯌꯥꯝ ꯐꯤꯡꯕꯅꯦ ꯃꯣꯏꯗꯣ ꯑꯍꯥꯟꯕꯗ꯫
ꯑꯦꯍꯣ꯫ ꯑꯔꯖꯦꯟꯇꯤꯅꯥ ꯐꯣꯁ ꯃꯌꯥꯝ ꯇꯥꯎꯔꯛꯄꯗꯨꯗ ꯑꯁ ꯑꯥꯏꯗꯤ꯫ ꯋꯥꯔꯦ꯫
ꯃꯣꯏ ꯏꯁꯄꯦꯟꯒꯤꯁꯨ ꯑꯃꯨꯛ ꯀꯟꯕꯅꯤꯅꯦ ꯃꯣꯏꯒꯤꯗꯤ ꯑꯁ ꯀꯃꯥꯏꯅ ꯇꯧ ꯀꯃꯥꯏ ꯁꯥꯅꯗꯣꯏꯅꯣ꯫
ꯑꯗꯨꯑꯣꯏꯔꯁꯨ ꯐꯥꯏ ꯈꯔ ꯈꯤꯇꯪꯗꯤ ꯐꯥꯏꯌꯦꯅ ꯃꯤ ꯇꯣꯞꯄ ꯍꯥꯏꯔꯀꯥꯟꯗꯗꯤ ꯍꯣꯏ ꯍꯣꯏ꯫ ꯑꯁ
ꯍꯧꯖꯤꯛꯇꯤ ꯋꯥꯏ ꯁꯪꯈ꯭ꯔꯦ ꯍꯥꯏꯕꯁꯨ ꯁꯨꯃꯥꯏꯟꯁꯨ ꯍꯥꯡꯕ ꯌꯥꯏ ꯑꯗꯨ ꯑꯣꯏꯔꯁꯨ ꯍꯦꯟꯅ ꯀꯔꯤ ꯍꯦꯁꯦꯔꯥ ꯑꯥ ꯍꯣꯏ ꯉꯝꯍꯥ ꯇꯨꯒꯤꯅꯦ꯫
ꯋꯥꯅ ꯀꯥꯔꯛ ꯋꯥꯅ ꯀꯥꯔꯛꯈ꯭ꯔꯕꯅꯤꯅꯀꯣ꯫
ꯍꯣꯏ꯫
ꯅꯪ ꯆꯥꯛ ꯆꯥꯔꯕꯣ ꯅꯪꯗꯤ?
ꯆꯛ ꯆꯥꯔꯦ ꯍꯣꯏ꯫
ꯀꯔꯤ ꯌꯦꯟꯖꯥꯛ ꯆꯥꯔꯒꯦ?
ꯁꯣꯏꯕꯨꯝ ꯑꯂꯨ ꯆꯥꯏꯌꯦ꯫
ꯏꯁ ꯍꯥꯎꯕꯅꯤꯅꯦ꯫ ꯑꯍꯥꯎꯕ ꯈꯛꯇ ꯉꯥꯏꯔꯦꯅꯦ
ꯑꯗꯨꯅ ꯍꯣꯏ ꯍꯣꯁꯇꯦꯜꯗꯤ ꯍꯣꯁꯇꯦꯜꯗ ꯂꯥꯏ ꯔꯅꯤ ꯏꯟꯖꯥꯡ ꯍꯥ ꯏꯟꯖꯥꯡ ꯑꯥ ꯏꯟꯖꯥꯡ ꯅꯪ ꯀꯔꯤ ꯍꯥꯏꯁꯤꯔꯥ ꯁꯨꯃꯥꯏꯅ ꯆꯥꯏ ꯍꯥꯏꯔꯗꯤꯀꯣ ꯑꯗꯨꯝ, ꯀꯔꯤ ꯍꯥꯏꯁꯦꯔꯥ ꯍꯥꯎꯔꯝꯒꯅꯤꯅ
ꯑꯥ ꯑꯥ ꯑꯥ ꯈꯜꯂꯦ ꯈꯜꯂꯦ ꯑꯩꯁꯨ ꯍꯧꯖꯤꯛ ꯈꯟꯔꯤ꯫
ꯏꯟꯖꯥꯡ ꯎꯟ ꯏꯟꯖꯥꯡ ꯈꯨꯗꯤ ꯇꯥꯎꯕꯅꯤ꯫
ꯎꯝ ꯑꯁ ꯑꯣꯄꯥꯏ ꯂꯩꯇꯦꯅꯦ ꯌꯨꯝꯒꯤ ꯑꯦꯟꯖꯥꯡ ꯑꯣꯏꯔꯗꯤ ꯍꯣꯏ ꯑꯗꯨꯝ ꯍꯥꯎꯕꯅꯦ꯫ ꯇ ꯈꯟꯕꯅꯤ꯫
ꯍꯣꯏ ꯑꯩꯁꯨ ꯍꯥꯌꯦꯡ ꯋꯥꯏ ꯑꯣꯐꯤꯁꯔꯒ ꯇꯧꯔꯗꯤ ꯐꯥꯒꯅꯤꯗꯅ ꯍꯌꯦ ꯍꯧꯖꯤꯛ ꯋꯥꯔꯒ꯫
ꯂꯥꯏꯔꯤꯛꯀꯥ ꯀꯟꯅ ꯄꯥꯔ ꯀꯟꯅ ꯄꯥꯔꯒ꯫
ꯑꯁ ꯈꯪꯗ꯭ꯔꯦꯅꯦꯍꯦ꯫ ꯑꯣꯏꯕꯨ ꯑꯣꯏꯒꯗ꯭ꯔꯥ
ꯑꯣꯏꯒꯅꯤꯗ ꯑꯣꯏꯅꯤꯡꯉꯥꯏ ꯀꯥꯝ ꯑꯗꯨꯔꯤꯛꯀ ꯇꯝꯕꯅꯤꯗꯅ
ꯑ ꯂꯥꯛꯏꯉꯩ ꯀꯩꯅ ꯀꯔꯤ ꯀꯔꯤꯁꯨꯗꯧꯒꯦ ꯉꯁꯤꯗꯤ
ꯉꯁꯤꯗꯤ ꯀꯩꯝꯇ ꯇꯥꯎꯗꯦ ꯑꯗꯣ ꯎꯝ ꯅꯨꯡꯊꯤꯜꯗꯗꯤ ꯏꯆꯦꯒꯤ ꯗꯨꯀꯥꯟꯒꯤ ꯄꯣꯠ ꯂꯩꯔꯨꯕ ꯆꯠꯄ ꯑꯁ ꯌꯥꯝ ꯂꯨꯝꯃꯦ
ꯃꯥ
ꯇꯥ ꯄꯨ ꯉꯝꯗꯕꯒꯤ ꯑꯩꯒꯤ ꯏꯅꯥꯎ ꯅꯨꯨꯄꯥꯗ ꯀꯣꯜ ꯇꯧꯔ ꯇꯧꯔꯒ ꯀꯣ ꯊꯣ ꯑꯥ ꯆꯪꯕꯅꯦ ꯑꯁ ꯌꯥꯝ ꯂꯨꯝꯃꯦ ꯊꯥꯡꯕꯒ ꯉꯝꯗ꯭ꯔꯦ ꯑꯗꯨꯒ ꯑꯥ ꯅꯨꯄꯤ ꯑꯃꯥꯅ ꯑꯩꯅ ꯌꯥꯝ ꯋꯥꯅ ꯆꯠꯄ ꯀꯥꯟꯗ ꯀꯣ ꯃꯥ ꯎꯔꯨꯒ ꯁ꯭ꯀꯤꯞ ꯑꯥ ꯉꯥꯏꯍꯥꯛ ꯄꯣꯊꯥꯔꯒ ꯆꯠꯂꯣ ꯑꯩꯕꯨ ꯌꯥꯝ ꯋꯥꯥꯕ ꯃꯣꯏ ꯃꯥꯜꯂꯦ ꯃꯥꯟ ꯃꯥꯟꯕ ꯃꯥꯟꯕꯒꯤ ꯑꯣꯏꯔꯝꯒꯅꯤ ꯑꯗꯨꯒꯤ ꯍꯣꯏ
ꯎꯝ
ꯉꯥꯏꯍꯥꯛ ꯂꯩꯔꯒ ꯆꯠꯂꯣꯅ ꯃꯥꯁꯦ ꯑꯗꯨꯅꯤ ꯅꯣꯛꯅꯤꯡꯉꯤ ꯁꯣꯁꯦꯁ ꯁꯣꯁꯦꯁ ꯑꯥ ꯗꯨꯀꯥꯟꯒꯤ ꯄꯣꯠ ꯃꯤꯌꯥꯝ ꯀꯣ ꯑꯆꯥꯄꯣꯠ ꯑꯗꯨꯒꯨꯝꯕ ꯈꯛ ꯑꯗꯨꯒꯨꯝꯕꯅꯤꯗ ꯁꯣꯁꯥꯏꯠꯁꯦ ꯌꯥꯝ ꯂꯨꯝꯃꯦꯕ ꯃꯉꯥꯒ ꯁꯨꯑꯦꯕ ꯑꯗꯨꯒꯤꯅꯤ
ꯍꯩꯅꯕ꯭ꯔꯥ ꯁꯣꯁꯦꯠꯇꯣ ꯅꯪ ꯆꯥꯕꯥ
ꯑꯩꯗꯤ ꯍꯥꯎꯋꯦ ꯈꯥꯔ ꯍꯣꯡꯕꯗꯣ ꯀꯨꯟ ꯄꯤꯕꯗꯣ ꯑꯁ ꯉꯁꯤꯗꯤ ꯇꯥꯡꯕꯒꯤꯀꯣ ꯀꯨꯟꯊ꯭ꯔꯥ ꯌꯧ ꯌꯣꯟꯗ꯭ꯔꯗꯤ ꯂꯥꯏꯔꯔꯣ ꯏꯆꯦꯗ ꯍꯥꯏꯈ꯭ꯔꯕꯅꯤ ꯀꯨꯟꯊ꯭ꯔꯥ ꯌꯣꯟꯗ꯭ꯔꯗꯤ ꯂꯩꯔꯔꯣꯏꯅ
ꯑꯝ
ꯌꯥꯝ ꯌꯥꯝ ꯇꯥꯡꯔꯒ ꯂꯩꯔꯝꯃꯤꯅꯦ ꯑꯩꯗꯤ ꯍꯣꯡꯉꯝꯒꯅꯤꯅ ꯏꯆꯦꯗ ꯍꯥꯏꯈ꯭ꯔꯕꯅꯤ ꯀꯨꯟꯊ꯭ꯔꯥ ꯌꯣꯟꯗ꯭ꯔꯗꯤ ꯇꯗꯤꯐꯤꯖꯤꯠꯇ ꯇꯥꯏ ꯌꯥꯔꯔꯣꯏ ꯍꯣꯏ
ꯀꯔꯤꯒꯤꯗꯣ ꯁꯁꯦꯁꯗ ꯑꯍꯥꯟꯕ ꯆꯥꯕꯗꯗꯤ ꯍꯥꯎꯅ ꯑꯗꯨ ꯀꯨꯏꯅ ꯆꯥꯕꯗꯤ ꯍꯩꯇꯦꯗ ꯑꯩꯗꯤ ꯁꯣꯔꯁꯦꯁꯁꯨ ꯍꯩꯅꯗꯦ ꯌꯥꯝ ꯍꯩꯅꯗꯦ ꯍꯦꯛꯇ ꯍꯦꯛ ꯆꯥꯕꯗꯗꯤ ꯍꯥꯎꯕ ꯑꯗꯨ ꯀꯨꯏꯅꯦ ꯆꯥꯔꯗꯤ ꯃꯅꯝꯗꯣ ꯍꯩꯅꯔꯛꯇꯕ ꯑꯩꯅ
ꯑꯩꯗꯤ ꯑꯗꯨꯝ ꯍꯥꯎꯋꯦ ꯏꯆꯦꯒꯤ ꯂꯥꯎꯕ ꯈꯨꯗꯤꯡ ꯆꯥꯏ ꯍꯥꯏ ꯉꯁꯤꯗꯤ ꯆꯥꯗꯦ ꯄꯨꯟꯁꯤꯁꯦ ꯇꯥꯡꯕꯒꯤ ꯃꯥꯁꯨ ꯅꯨꯡꯁꯤꯕ
ꯍꯦꯍꯦ ꯂꯧꯏꯅꯥ ꯆꯥꯊꯣꯛ
ꯑꯩꯅ ꯑꯊꯨꯝ ꯂꯥꯛꯕ ꯈꯨꯗꯤꯡ ꯍꯣꯏ ꯂꯥꯛꯕ ꯈꯨꯗꯤꯡ ꯑꯩ ꯆꯥꯏꯌꯦꯕ ꯑꯗꯨꯒꯤ ꯍꯧꯖꯤꯛ ꯉꯁꯤꯗꯤ ꯌꯥꯝ ꯇꯥꯡꯕꯒꯤ
ꯎꯝ ꯏꯃꯥꯟꯅꯕ ꯑꯃꯗꯤ ꯑꯗꯨ ꯍꯦꯟꯖꯥꯡꯗ ꯑꯗꯨꯝ ꯍꯥꯞꯆꯤꯟꯕꯅꯤ ꯃꯥꯗꯤ
ꯑꯦ ꯏꯟ ꯑꯗꯨꯒꯨꯝꯕꯗꯤ ꯍꯥꯎꯇꯦ ꯑꯗꯨ ꯀ꯭ꯔꯤ ꯍꯥꯏꯁꯤꯔ ꯁꯨꯃꯥꯏꯅ ꯆꯥꯕꯗꯨꯅꯀꯣ ꯍꯥꯎꯋꯦ
ꯃꯦꯒꯤ ꯈꯣꯏꯗꯗꯤ ꯃꯤ ꯍꯥꯞꯅꯩꯗꯅ ꯑꯗꯨ ꯃꯦꯒꯤꯗꯕꯨꯗꯤ ꯑꯗꯣ ꯏꯃꯥꯟꯅꯕꯅ ꯍꯤꯟꯖꯥꯡ ꯃꯥꯒꯤ ꯍꯤꯟꯖꯥꯡꯗ ꯑꯗꯨꯝ ꯍꯥꯞꯆꯜꯂꯒ ꯂꯩꯕ ꯑꯩꯁ ꯀꯃꯥꯏ ꯇꯧꯅꯤ ꯃꯥꯗꯤ ꯍꯥꯎꯋꯦꯌꯦ
ꯎꯝ
ꯎꯝ ꯃꯤ ꯃꯤꯒꯤꯅꯦꯅ ꯑꯗꯨꯒꯤ
ꯍꯣꯏ ꯍꯣꯏ ꯃꯤ ꯃꯤꯒꯤ ꯇꯦꯁꯇꯤ ꯃꯅꯥꯗꯕꯅꯤꯅꯀꯣ
ꯎꯝ ꯎꯝ
ꯑꯩꯗꯤ ꯅꯪꯒꯨꯝꯗ ꯍꯥꯞꯄꯗꯤ ꯍꯥꯎꯇꯦꯗ ꯗꯤ ꯃꯆꯥꯗꯨꯅ ꯍꯥꯎꯋꯦ ꯑꯩꯗꯤ
ꯃꯆꯥꯥ ꯃ
ꯆꯥꯎꯕꯗꯨꯗꯤ ꯄꯥꯝꯗꯦ ꯍꯣꯏ ꯃ ꯑꯧ ꯃꯆꯥ ꯃꯆꯥ ꯀꯨꯟ ꯀꯨꯟꯒꯤ ꯌꯣꯟꯕꯗꯣ ꯇꯨꯗꯤ ꯍꯥꯎꯋꯦꯗꯣ ꯈꯔ ꯇꯥꯡꯔꯒ ꯈꯔ ꯆꯥꯎꯕꯗꯣ ꯗꯨꯗꯤ ꯍꯥꯎꯇꯦ
ꯈꯣꯡꯒ ꯂꯣꯏ ꯅꯥꯏꯗ ꯉꯁꯤꯁꯦ ꯕꯣꯜ ꯁꯥꯟꯅꯕꯗ
ꯍꯨꯝ
ꯎꯝ
ꯅꯪ ꯂꯥꯛꯄ ꯊꯦꯡꯕꯩꯗꯤ
ꯍꯣꯏ ꯑꯩꯈꯣꯏꯗꯣ ꯄꯨꯡ ꯅꯤꯄꯥꯟ ꯄꯨꯡ ꯑꯦꯠ ꯐꯥꯎ ꯄꯨꯡ ꯑꯦꯠ ꯑꯦꯠ ꯇ꯭ꯋꯦꯟꯇꯤ ꯐꯥꯎꯔ ꯑꯗꯨꯝ ꯁꯥꯟꯅꯕꯅꯦꯕ ꯊꯦꯡ ꯊꯦꯡ
ꯑꯣ ꯍꯣꯏ ꯐꯥꯏꯌꯦꯅꯦ
ꯊꯦꯡꯅ ꯗꯨꯝ ꯁꯥꯟꯅꯕ ꯍꯧꯒꯤꯕꯗ ꯑꯩꯈꯣꯏꯗ ꯑꯗꯨꯝ ꯆꯠꯂꯒ ꯒ꯭ꯔꯥꯎꯟꯗ ꯃꯤ ꯂꯥꯛꯄ ꯉꯥꯏꯔꯒ ꯑꯗꯨꯝ ꯇꯧꯔ ꯂꯩꯕꯒꯤ
ꯍꯣꯢ
ꯑꯁ ꯍꯟꯗꯛꯅ ꯑꯃꯨꯛ ꯃꯤꯁꯨ ꯌꯥꯝꯗꯕ ꯃꯤ ꯂꯣꯏ ꯌꯨꯝ ꯆꯠꯅꯈꯤꯕꯩꯀꯣ
ꯑꯣ ꯁꯝꯃꯔ ꯕ꯭ꯔꯦꯛ ꯄꯤꯕꯒꯤꯔꯣ?
ꯍꯣꯏ ꯑꯩꯈꯣꯏ ꯃꯤ ꯃꯉꯥ ꯃꯉꯥꯒꯨꯝꯕ ꯈꯛꯇ ꯗꯨꯝ ꯁꯥꯟꯅꯕꯅꯤ
ꯑꯣ ꯑꯣ
ꯃꯤ ꯇꯔꯥꯒꯨꯝꯕ ꯂꯥꯛꯑꯗꯤ ꯁꯥꯅꯗꯨꯏꯅꯦ
ꯑꯣ ꯐꯥꯏꯅꯦ
ꯁꯤ ꯃꯤ ꯕꯥꯁꯀꯦꯠꯕꯣꯜ ꯍꯣꯢ ꯑꯩꯗꯤ ꯕꯥꯁꯀꯦꯠꯕꯣꯜ ꯁꯥꯟꯅꯕ ꯍꯩꯇꯕꯅꯦꯕ ꯃꯤ ꯑꯇꯩꯗꯤ
ꯑꯣ
ꯁꯥꯅꯕ ꯁꯨꯝ ꯌꯥꯎ ꯕꯥꯁꯀꯦꯠꯕꯣꯜ ꯈꯣꯏꯗꯤ ꯍꯩꯇꯦꯗ ꯄꯤꯛꯅ ꯄꯤꯛ ꯐꯥꯖꯩꯍꯦ ꯃꯤ ꯕꯥꯁꯀꯦꯠꯕꯣꯜ ꯈꯣꯢꯗꯤ ꯍꯩꯇꯦ
ꯕꯥꯁꯀꯦꯠꯕꯣꯜ ꯍꯣꯏ ꯑꯩꯁꯨ ꯍꯥꯢꯇꯦ ꯗꯣ ꯃꯤ ꯀꯔꯤ ꯍꯥꯢꯁꯤꯔꯥ ꯅꯨꯄꯤꯅ ꯁꯥꯅꯕꯗꯣ ꯑꯩꯗꯤ ꯐꯖꯩ ꯕꯁꯀꯦꯠ ꯕꯣꯜꯁꯦ ꯌꯥꯝ ꯋꯥꯡ ꯋꯥꯡꯔꯒ ꯇꯥꯎꯕ ꯃꯤꯁꯤꯡꯗꯣ
ꯎꯝ
ꯁꯤꯗꯁꯨ ꯋꯥꯡꯕ ꯋꯥꯡꯗꯕꯗꯤ ꯈꯪꯗꯦ ꯑꯗꯨ ꯅꯨꯄꯤꯈꯣꯏꯁꯨ ꯃꯇꯥꯡ ꯃꯇꯥꯡ ꯁꯥꯟꯅꯔ ꯂꯩꯕꯅꯦ
ꯑꯗꯨꯝ ꯅꯨꯄꯥ ꯑꯈꯣꯏꯒ ꯄꯨ
ꯑꯝ ꯅꯨꯡꯉꯥꯏꯔꯝꯒꯅꯤ꯫
ꯅꯨꯡꯉꯥꯏꯔꯝꯒꯅꯤꯕ ꯅꯨꯄꯥ ꯅꯨꯄꯤ ꯁꯥꯗꯥꯃꯤꯟꯅꯕꯗꯨ ꯃꯤ ꯈꯔꯗꯤ ꯕꯤꯠ ꯂꯦꯟ
ꯑꯝꯍꯍꯍ ꯍꯣꯏ ꯑꯗꯨꯁꯨ ꯐꯦꯁꯟ ꯑꯃꯥꯅꯤꯗ꯫ ꯗꯨꯃꯥꯏꯅ ꯁꯅꯥꯕꯗꯣ꯫
ꯃꯣꯏꯗꯣ ꯅꯨꯄꯤ ꯍꯣꯏꯗꯣ ꯃꯣꯏ ꯀꯩ ꯍꯥꯏ ꯃꯣꯏ ꯃꯇꯣꯝ ꯃꯇꯣꯝꯗꯗꯤ ꯀꯌꯥ ꯁꯥꯟꯅꯗꯕꯅꯦꯕ꯫ ꯑꯗꯨꯒꯤ ꯅꯨꯄꯥ ꯑꯩꯈꯣꯏ ꯁꯥꯟꯅꯩ ꯀꯥꯟꯗ ꯅꯨꯄꯥ ꯈꯣꯢ ꯁꯥꯟꯅꯩ ꯀꯥꯟꯗ ꯑꯗꯨꯝ ꯅꯨꯄꯥꯈꯣꯢꯒ ꯑꯗꯨꯝ ꯁꯥꯟꯅꯕꯅꯦ ꯎꯝ
ꯑꯦ ꯆꯨꯝꯃꯦ ꯆꯨꯝꯃꯦ꯫ ꯅꯣꯢꯁꯨ ꯐꯤꯁꯟ ꯆꯠꯀ꯭ꯔꯦ꯫ ꯅꯨꯄꯥ ꯅꯨꯄꯤ ꯁꯅꯥꯕꯁꯦ ꯑꯗꯨꯒꯤꯅꯤꯗ ꯍꯧꯖꯤꯛꯀꯥꯟꯗꯤ꯫ ꯈꯪꯗꯦ ꯅꯨꯄꯤꯁꯤꯡꯁꯨ ꯅꯨꯄꯥ ꯂꯩꯔꯗꯤ ꯀꯣ ꯃꯣꯏꯒꯤ ꯀꯔꯤ ꯍꯥꯏꯁꯤꯔꯥ ꯑꯗꯨꯝ ꯑ ꯃꯛ ꯈꯣꯟꯅ ꯀꯔꯤꯔ ꯃꯣꯏꯒꯤ ꯇꯥꯎꯕꯒꯤ ꯃꯑꯣꯡꯗꯣ ꯑꯗꯨꯝ ꯆꯦꯟꯖ ꯇꯧꯕ ꯃꯤ ꯃꯤꯌꯥꯝ ꯂꯩꯌꯦ ꯑꯗꯣ ꯑꯩꯗꯤ ꯌꯦꯡꯔꯒ ꯀ꯭ꯔꯤꯁꯀ ꯇꯥꯎꯋꯦ ꯑꯁ
ꯃꯤ ꯑꯗꯨꯒꯨꯝꯕꯗꯤ ꯄꯥꯝꯗꯦ ꯑꯩꯗꯤ ꯍꯣꯏ ꯍꯣꯏ
ꯍꯝ
ꯑꯩ ꯏꯃꯥꯟꯅꯕꯤ ꯑꯃꯁꯨ ꯂꯩꯔꯤꯅꯦ꯫
ꯖꯤꯛ ꯑꯥ ꯍꯦꯛꯇ ꯍꯥꯏꯖꯜꯂꯣ ꯗꯥꯏꯔꯦꯛ ꯗꯥꯏꯔꯦꯛ ꯑꯥ ꯍꯥꯏꯖ
ꯑꯦ ꯑꯩꯗꯤ